ꯃꯤ ꯅꯨꯄꯥꯒꯤ ꯃꯤꯡ ꯊꯣꯛꯑꯦꯀꯣ
ꯎꯝ
ꯀꯩꯗꯧꯔꯤꯅꯣ ꯆꯥꯛ ꯆꯥꯔꯕꯣ
ꯆꯥꯔꯦ ꯁꯥꯔꯦ
ꯑꯩꯗꯤ ꯍꯧꯖꯤꯛꯇꯪ ꯆꯥꯇꯣꯛꯄꯗ ꯉꯥꯏꯔꯤꯌꯦ
ꯐꯟꯉꯦ
ꯑꯩꯈꯣꯏꯗꯣ ꯉꯁꯤ ꯌꯨꯝ ꯍꯣꯡꯕꯀꯣ ꯑꯗꯨꯒꯤ ꯑꯁ ꯑꯃꯨꯛꯀ ꯁꯦꯡꯗꯣꯛꯄ ꯑꯗꯨꯒ ꯑ ꯂꯣꯏꯔꯤꯒꯦ
ꯐꯩꯅꯦ
ꯀꯥꯏꯗꯒꯤꯦꯅ ꯌꯥꯝ ꯋꯥꯔ ꯀꯥꯟꯅ
ꯑ ꯑ ꯑꯗꯨ ꯁꯨꯖ ꯆꯩ ꯍꯥꯏꯣ
ꯍꯣꯏꯅꯦ ꯍꯣꯏꯅꯦ ꯍꯣꯏ ꯃꯥꯗꯣ ꯑꯌꯨꯛ ꯇꯣ ꯆꯥꯛꯆꯥ ꯆꯥꯛꯆꯥꯗꯕꯤꯗ ꯏꯕꯥꯏꯅꯤꯗꯣ ꯊꯕꯛ ꯇꯧꯕꯅꯦꯕꯀꯣ
ꯎꯝ
ꯑꯗꯨꯒ ꯆꯥꯛꯁꯨ ꯊꯣꯡꯗ꯭ꯔꯦꯕ
ꯑꯅꯥꯎ ꯅꯨꯄꯥꯁꯦꯟꯗꯒꯤ ꯑꯃꯥ ꯂꯩꯕ
ꯃꯥꯟꯕ꯭ꯔꯣꯅꯦ
ꯎꯝ ꯑꯦ ꯅꯪ ꯍꯥꯏꯔꯒ ꯅꯪꯕꯨ ꯈꯪꯕ ꯃꯤ ꯂꯩꯅꯦ
ꯀꯅꯥꯅ
ꯑꯩꯅꯦ ꯍꯅ ꯀꯒ ꯐꯀꯣꯗꯅ
ꯀꯔꯤ
ꯀꯣꯜ ꯇꯧꯕꯤꯌꯨ ꯍꯥꯏꯅ ꯅꯝꯕ꯭ꯔ ꯄꯤꯔꯛꯄꯗꯣ
ꯑꯥ
ꯑꯗꯨ ꯃꯥꯜꯂꯤ ꯍꯥꯏꯕ ꯍꯣꯏ ꯃꯥꯅꯤ ꯍꯥꯏꯔꯛꯑꯦ ꯈꯪꯉꯤꯅꯦ ꯑꯩ ꯈꯣꯏ ꯌꯥꯣꯏ ꯅꯣꯏ ꯕꯥꯕꯨꯁꯨ ꯀꯥꯎꯃꯜ
ꯎꯝ ꯎꯝ ꯀꯅꯥꯒꯤ ꯅꯝꯕꯔ ꯄꯤꯔꯛꯄ꯭ꯔꯣ ꯑꯩ ꯅꯪꯉꯣꯟꯗ
ꯑꯩꯅ ꯄꯤꯕꯗꯣ
ꯅꯪꯅ ꯄꯤꯕꯅꯦ ꯑꯪ ꯑ ꯑꯥ ꯑꯣ ꯅꯨꯄꯤꯗꯨꯔꯣ
ꯎꯝ ꯊꯩꯅꯣ
ꯍꯣꯏ ꯈꯪꯉꯦ
ꯎꯝ ꯑꯗꯨꯗꯤ ꯈꯅꯤ ꯍꯥꯏꯕ ꯑꯗꯨ
ꯑꯣ ꯀꯩꯗꯧꯔꯤꯅꯣ ꯌꯥꯝ ꯂꯥꯡꯉꯤꯍꯦ ꯅꯪꯒꯤ ꯁꯤꯗꯤ
ꯑꯣꯡ
ꯂꯦꯡꯒꯅꯨ ꯐꯖꯅ ꯇꯥꯗ꯭ꯔꯦ
ꯂꯦꯝꯗꯦ ꯂꯦꯝꯗꯦ
ꯅꯪ ꯅꯪ ꯍꯧꯖꯤꯛ ꯍꯥꯏꯕꯗꯣ ꯑꯩꯕꯨ ꯈꯪꯉꯦ ꯍꯥꯏꯔꯛ ꯍꯥꯏꯕ ꯅꯨꯄꯤꯗꯣ
ꯎꯝ
ꯃꯤꯗꯤ ꯌꯥꯝ ꯐꯕꯅꯦꯀꯣ ꯃꯥꯗꯣ
ꯑꯣ ꯌꯥꯝ ꯐꯥꯎꯅꯦꯦ ꯌꯥꯝ ꯆꯨꯝꯕ
ꯎꯝ
ꯑꯩꯩꯒ ꯑꯗꯨꯝ ꯄꯥꯎ ꯐꯥꯎꯅꯩꯗꯥ
ꯅꯍꯥꯟ ꯅꯍꯥꯟꯁꯨ ꯑꯩꯗꯣ ꯅꯝꯕꯔꯗꯤ ꯂꯩꯈꯤꯕꯅꯦꯕꯀꯣ ꯑꯩ ꯐꯣꯟ ꯀꯩꯅꯣ ꯐꯣꯟ ꯍꯣꯡꯕ ꯑꯣꯏꯒꯦꯔꯥ ꯀꯩꯅꯣ ꯑꯃ ꯑꯃꯨꯛ ꯅꯝꯕꯔꯗꯨꯣ ꯃꯥꯡꯈ꯭ꯔꯕ ꯃꯥꯁꯨ ꯅꯝꯕꯔꯗꯣꯏ ꯑꯩ ꯑꯩꯒꯤ ꯅꯝꯕ꯭ꯔꯗꯣ ꯃꯥꯥꯡꯈ꯭ꯔꯕ ꯃꯥꯜꯂꯦ ꯃꯥꯁꯨ
ꯎꯝ ꯃꯣꯏꯒ ꯅꯣꯏꯒ ꯀꯩ ꯃꯔꯤ ꯊꯣꯛꯅꯒꯦ
ꯍꯥꯏꯗꯤ ꯃꯥꯒꯤ ꯃꯥꯒꯤ ꯃꯃꯥꯗꯣ
ꯎ
ꯃꯥꯒꯤ ꯃꯃꯥꯗꯣ ꯑꯩꯒꯤ ꯑꯩꯒꯤ ꯏꯆꯦ ꯏꯆꯦ ꯏꯆꯦ ꯂꯨꯍꯣꯡꯕ ꯀꯩꯅꯣ ꯃꯥꯒꯤ ꯀꯩꯅꯣ ꯐꯥꯗꯔ ꯏꯟ ꯂꯣꯗꯣ
ꯎꯝ
ꯃꯕꯥꯅꯤ ꯍꯣꯏ ꯍꯣꯏ ꯍꯣꯏ ꯃꯕꯥꯅꯤꯁꯦ
ꯃꯆꯤꯟ ꯃꯅꯥꯎ
ꯍꯣꯏ ꯃꯆꯤꯟ ꯃꯅꯥꯎꯅꯦꯕ
ꯅꯣꯏ ꯅꯣꯏꯗꯤ ꯁꯤ ꯂꯩꯕ꯭ꯔꯣ ꯍꯥꯖꯦ
ꯂꯏꯌꯦ ꯀꯥꯏꯅ
ꯑꯣ ꯑꯣ
ꯏꯆꯦ ꯏꯆꯦ ꯃꯔꯤ ꯂꯩꯌꯦ
ꯑꯣꯠꯆꯥ ꯑꯩꯗꯤ ꯅꯪꯅ ꯑꯍꯜꯂ ꯍꯥꯏꯔꯒꯥ
ꯂꯣꯏꯔꯦ ꯑꯩꯅ ꯑꯇꯣꯝꯕꯤꯅꯤ
ꯎꯝ
ꯑꯥ ꯍ ꯀꯥꯏ ꯂꯩꯒꯦ ꯀꯩ ꯏꯟꯁꯥꯡ ꯆꯥꯔꯦ ꯅꯪꯗꯤ
ꯑꯁ ꯌꯝꯃꯤꯍꯦ ꯑꯩꯈꯣꯏ ꯃꯤ ꯑꯍꯨꯝꯃꯨꯛꯅꯦ ꯉꯥꯅꯨꯅꯦ ꯊꯥꯔꯣꯏꯅꯦ
ꯍ
ꯑꯣ
ꯍꯥꯎ ꯑꯣꯏ ꯅ ꯑꯗꯨꯗꯤ
ꯑꯥ
ꯑꯁ ꯑꯩꯈꯣꯏ ꯂꯩꯀꯥꯏꯗꯗꯤ ꯍꯧꯖꯤꯛꯁꯨ ꯃꯩ ꯃꯨꯠꯈ꯭ꯔꯦ ꯑꯃꯨꯛꯀꯣ
ꯍ ꯑꯩꯁꯨ ꯉꯁꯥꯏ ꯉꯥꯛꯄꯕꯥꯗꯣ ꯑꯩꯒꯤ ꯀꯔꯃ ꯊꯁꯨꯣ ꯑꯁꯤ ꯅꯪꯒꯤ ꯅꯪꯒꯤ ꯃꯤ ꯅꯪꯒꯤ ꯃꯤꯗꯣ ꯍꯥꯏꯔꯛꯄ ꯑꯁꯤꯁꯦ ꯑꯩ ꯁꯦꯁꯦ ꯅꯣꯏꯅ ꯈꯨꯟꯗ ꯍꯥ ꯃꯥ ꯂꯤꯗ ꯍꯥꯏ ꯃꯥꯅꯤ ꯍꯥꯏꯕ ꯄ ꯁꯨꯝ ꯀꯅꯤꯅ
ꯃꯥꯗꯣ ꯀꯩꯅꯣ ꯃꯥꯅ ꯑꯁꯤ ꯑꯁꯤꯗ ꯍꯥꯞꯄ ꯃꯤꯡꯗꯨꯒ ꯃꯃꯤꯡꯗꯣ ꯇꯣꯡꯉꯥꯜꯂꯦꯀꯣ
ꯇꯨꯡꯉꯥꯟꯗꯦ
ꯍꯥ
ꯅꯣꯉꯥꯟꯂꯤꯍꯦ
ꯇꯣꯉꯥꯟꯕꯅꯦ ꯃꯥꯗꯣ
ꯑꯁ ꯅꯪ ꯃꯥꯏ ꯃꯤꯡ ꯈꯪꯕ꯭ꯔꯥ
ꯈꯪꯉꯦ ꯍꯣꯏ ꯃꯥꯅ ꯍꯥꯞꯄꯗꯣ ꯃꯆꯦꯒꯤ ꯃꯤꯡꯅꯦꯕ
ꯅꯠꯇꯦꯕꯣ
ꯃꯥꯅꯦ ꯃꯥꯒꯤ ꯃꯤꯡꯗꯣ ꯇꯣꯡꯉꯥꯟꯕꯅꯦ
ꯑꯩ ꯅꯉꯣꯟꯗ ꯄ꯭ꯔꯗ ꯅꯝꯕꯔ ꯑꯅꯤ ꯑꯣꯏꯔꯝꯒꯅꯤ ꯎ ꯃꯅꯥꯎꯒꯤꯁꯨ ꯑꯃ ꯃꯅꯥꯎꯒꯤ ꯑꯃ ꯃꯆꯦꯒꯤ ꯑꯃ
ꯃꯅꯥꯎꯅꯨꯄꯤꯗꯨꯅꯦ ꯑꯩ ꯈꯪꯅꯕꯗꯣ
ꯃꯅꯥꯎ ꯅꯨꯨꯄꯤꯗꯨ ꯈꯔ ꯅꯣꯏꯕꯗꯨꯀꯣ
ꯍꯣꯏ ꯑꯗꯨ ꯅꯨꯄꯤꯗꯣ
ꯎꯝ ꯑꯗꯨꯗꯤ ꯇꯣꯡꯉꯥꯜꯂꯦ ꯑꯩꯅ ꯍꯜꯂꯝꯕ ꯃꯆꯦ ꯃꯆꯦꯗꯨꯅ ꯅꯪ ꯈꯪꯕ
ꯑꯣ ꯑꯣ ꯑꯣ ꯃꯆꯦꯗꯨꯗꯤ ꯑꯩ ꯈꯪꯗꯦ ꯃꯅꯥꯎꯅꯨꯄꯤꯗꯨꯗꯤ ꯈꯪꯉꯦꯕ
ꯃꯅꯥꯎꯅꯨꯄꯤꯗꯤ ꯈꯪꯗꯦ ꯑꯩ ꯇꯦꯟꯅꯗꯕꯅꯤꯅ ꯑꯗꯨꯝꯕꯖ ꯑꯩꯗꯤ ꯅꯨꯡꯉꯥꯏ ꯌꯥꯝꯝ ꯆꯝꯃꯦ
ꯃꯅꯥꯎꯅꯨꯄꯤꯁꯨ ꯌꯝ ꯆꯝꯕꯅꯦ
ꯃꯅꯥꯎꯅꯨꯄꯤꯗꯤ ꯑꯩ ꯈ꯭ꯔꯥ ꯍꯩꯅꯗ꯭ꯔꯦ
ꯍꯤꯍꯤꯍꯤ ꯎꯝ
ꯑꯩꯒꯤ ꯏꯒ ꯃꯔ ꯌꯥꯝꯆꯥ ꯑꯁ ꯃꯗꯨꯒꯤ ꯃꯆꯥꯅꯨꯄꯤꯅꯦ ꯑꯩꯅ ꯈꯪꯅꯔꯤꯗꯣ
ꯂꯣꯏꯔꯦꯍꯦ
ꯀꯥꯔꯤꯅꯣ
ꯒꯌꯟꯇꯥꯔꯥꯝꯗꯨꯏꯅꯤ
ꯅꯪ ꯅꯍꯥꯟ ꯅꯨꯄꯤ ꯎꯅꯕ ꯆꯠꯂꯤ ꯍꯥꯏꯕꯗꯣ ꯑꯩꯈꯣꯏ ꯑꯩꯈꯣꯏꯒ ꯃꯅꯥꯕ꯭ꯔꯣꯅꯦ ꯃꯥꯁꯦ ꯑꯩꯈꯣꯏ ꯀꯩꯅꯣꯗꯣ
ꯃꯥꯟꯅꯦ ꯃꯥꯟꯅꯦ ꯃꯗꯨ ꯑꯗꯨꯒꯤ ꯍꯧꯖꯤꯛ ꯑꯩꯅ ꯅꯝꯕ꯭ꯔ ꯄꯤꯔꯛꯄꯗꯨꯒꯤ ꯃꯆꯦꯗꯣ
ꯎꯝ ꯎꯝ
ꯃꯆꯦ ꯑꯃ ꯌꯨꯝ ꯄꯥꯟꯒꯤꯕꯗꯨꯒꯤ ꯃꯆꯥꯅꯨꯄꯤ ꯑꯗꯨꯗꯤ ꯃꯣꯏꯒꯤꯁꯨ ꯃꯆꯥꯅꯨꯄꯤ ꯑꯣꯏꯗ꯭ꯔꯣ
ꯑꯣ ꯍ ꯍ ꯍ
ꯑꯗꯨꯅꯤꯅ ꯍꯧꯖꯤꯛ ꯃꯥꯗꯣ ꯅꯪ ꯅꯪꯅ ꯅꯪꯅ ꯈꯪꯉꯤ ꯍꯥꯏꯕ ꯅꯨꯄꯤꯗꯣ ꯗꯨꯃꯅꯥꯛꯇ ꯂꯩ ꯑꯦ ꯄꯥꯔꯗ
ꯑꯍꯝ ꯎꯝ ꯎꯝ ꯎꯝ ꯎꯝ
ꯈꯪꯅꯕꯨꯗꯤ ꯂꯩꯇꯦ
ꯒ꯭ꯌꯥꯟ ꯇꯥꯔꯦ ꯑꯩ ꯍꯧꯖꯤꯛ
ꯅꯪꯅ ꯈꯪꯕ ꯃꯤ ꯅꯠꯇꯦ ꯑꯩ ꯄꯥꯎ ꯔ ꯁꯦ ꯑꯗꯝꯁ ꯃꯦꯁꯦꯁꯁꯨ ꯑꯗꯨꯝ ꯇꯣꯏꯅꯩ ꯊꯥꯅꯩ ꯎꯁꯨ ꯑꯗꯨꯝ ꯎꯅꯩꯗ ꯑꯩꯈꯣꯏ
ꯍꯥꯌꯦꯡꯗꯤ ꯅꯪ ꯀꯗꯥꯏ ꯆꯠꯇꯣꯏꯅꯣ
ꯌꯦꯡ ꯈꯪꯅꯤꯗ ꯍꯩꯌꯦꯡ ꯂꯥꯛꯑ ꯀꯥꯟꯗ ꯈꯪꯗꯨꯏꯅꯦ
ꯑꯩꯗꯤ ꯍꯧꯖꯤꯛꯀꯥꯟꯁꯤꯗꯤ ꯊꯕꯛꯁꯨ ꯑꯝꯇ ꯂꯩꯇꯕꯅꯤꯅ ꯑꯗꯨꯝ ꯌꯨꯝꯗ
ꯎꯝ
ꯑꯩꯏꯗꯣ ꯀꯩꯅꯣ ꯄꯤꯈ꯭ꯔꯦꯕꯀꯣ ꯁꯨꯇꯤ ꯄꯤꯈ꯭ꯔꯦꯕꯖꯥ ꯑꯦꯛꯖꯥꯝ ꯂꯣꯏꯕꯅꯤꯅꯀꯣ
ꯎꯝ
ꯑꯗꯨꯒꯤ ꯁꯨꯇꯤꯗꯣ ꯊꯥ ꯑꯅꯤꯔ ꯑꯍꯨꯝ ꯑꯍꯨꯝꯅꯤ ꯁꯨꯔꯣꯏꯗ ꯑꯗꯣ ꯑꯅꯤꯒꯨꯝꯕꯗꯤ ꯁꯨꯗꯧ ꯃꯥꯜꯂꯦ
ꯎꯝ
ꯎꯝ ꯎꯝ
ꯑꯩ ꯏꯆꯦꯒ ꯏꯅꯥꯎꯅꯨꯄꯥꯒ ꯂꯩꯌꯦ ꯅꯪꯗꯤ
ꯑꯩꯗꯤ ꯢꯊꯟꯅꯅ ꯇꯨꯝꯃꯦꯍꯦ
ꯅꯪꯅ ꯀꯩꯅꯣ ꯇꯧꯕ꯭ꯔꯥ
ꯀꯩ
ꯂꯣꯛ ꯂꯣꯛ ꯊꯨꯡꯕ꯭ꯔꯥ ꯅꯪꯗꯣ
ꯎꯝ
ꯑꯗꯨꯒꯤꯅꯦꯕ
ꯀꯩꯗꯧ ꯔꯨꯕ
ꯅꯪꯒꯤ ꯈꯣꯟꯖꯦꯜꯗꯣ ꯉꯣꯡ ꯉꯣꯡ ꯉꯣꯡ ꯇꯧꯔꯦꯕ
ꯇꯨꯝꯖꯨ ꯇꯨꯝꯅꯤꯡꯕꯤꯅꯤ
ꯍꯥ ꯑꯗꯨꯒꯤꯅꯦ ꯆꯪꯕꯤꯅꯦ ꯑꯩꯗꯤ ꯑꯩꯁꯨ ꯇꯨꯝ ꯇꯨꯝꯅꯤꯡꯗꯒꯔꯦꯗ ꯑꯩ ꯉꯥꯁꯤꯗꯤ ꯋꯥꯏ
ꯎꯝ
ꯄꯣꯠ ꯆꯩꯩ ꯍꯣꯟꯕꯅꯤꯅꯀꯣ ꯑꯁ ꯑꯣꯇꯣꯗ ꯑꯃꯨꯛ ꯍꯥꯞꯄ ꯑꯗꯨꯒ ꯑꯃꯨꯛ ꯄꯨꯊꯣꯛꯄ ꯂꯝꯕꯤꯅ ꯐꯠꯇꯕꯅꯦ
ꯀꯗꯥꯏ ꯆꯠꯂꯤꯅꯣ
ꯍꯥꯥ
ꯀꯣꯏꯂꯥꯁ ꯊꯥꯖꯤꯂꯣ ꯍꯥꯏꯕ
ꯑꯥꯁ ꯄꯩꯁꯥ ꯂꯩꯇꯦ ꯏꯕꯦꯝꯃ
ꯂꯝꯕꯤꯗꯣ ꯌꯥꯝ ꯐꯠꯇꯦ ꯁꯤꯒꯤ ꯂꯩꯀꯥꯏꯗꯣ ꯅꯂꯥꯒꯤ ꯃꯅꯥꯛꯇꯅꯦꯕ ꯂꯝꯕꯤꯗꯣ ꯌꯥꯗ꯭ꯔꯦ ꯑꯗꯨꯗꯤ ꯅꯣꯡ ꯆꯨꯔꯗꯤ ꯍꯦꯛ ꯅꯣꯡ ꯆꯨꯔꯗꯤ ꯍꯦꯛꯀꯣ ꯅꯂꯥꯒꯤ ꯏꯁꯤꯡꯗꯣ ꯄꯥꯏꯔꯨꯅꯦ ꯁꯤꯗ ꯃꯆꯨꯗꯨꯔꯥ ꯑꯃꯝꯕ
ꯍ
ꯅꯪ ꯅꯝꯕꯔꯒ ꯌꯥꯄ ꯄꯥꯏꯕꯔꯣꯅꯦ
ꯑꯍꯨꯝ
ꯂꯣꯏꯔꯦꯍꯦ ꯐꯣꯟ ꯑꯃꯗ ꯍꯥꯞꯄ ꯌꯥꯕꯩꯅꯦ ꯑꯗꯣ
ꯃꯥꯟ ꯑꯃꯗ ꯑꯅꯤ ꯋꯥꯟ ꯑꯃꯗ ꯑꯅꯤ
ꯐꯣꯟ ꯀꯌꯥꯝ ꯄꯥꯏꯒꯦꯅ
ꯌꯥꯎꯗ
ꯌꯥꯝꯗꯦꯗ ꯍꯥꯏꯔꯒ ꯇꯔꯥ ꯍꯥꯏꯕꯗꯨ ꯑꯣꯢ ꯑꯣꯏꯔꯅꯤ
ꯃꯔꯤ ꯃꯔꯤ
ꯃꯔꯤ ꯑꯁ ꯂꯣꯏꯔꯦꯍꯦ ꯍꯦꯟꯃꯟꯗ꯭ꯔꯣ ꯑꯗꯨꯗꯤ
ꯏꯁ
ꯀꯥꯏꯗꯒꯤ ꯃꯔꯤ ꯐꯥꯎꯗꯤ ꯏꯁ ꯂꯣꯏꯔꯤꯕ ꯏꯃ ꯁꯤꯗꯤ ꯅꯪꯒꯤ ꯀꯩꯅꯣꯗ ꯅꯪꯒꯤ ꯅꯛꯆꯤꯟꯅ ꯂꯣꯏ ꯅꯥꯔꯅꯤꯅꯦ
ꯅꯪ ꯁꯤꯒꯤ ꯌꯝ ꯇꯨꯝꯅꯤꯡꯕ ꯃꯥꯂꯤ ꯐꯖꯅ ꯇꯨꯝꯃꯣ ꯑꯗꯨꯗꯤ
ꯀꯩꯕ
ꯅꯪꯗꯣ ꯌꯥꯝ ꯇꯨꯝꯅꯤꯡꯕ ꯃꯥꯜꯂꯦꯕ ꯅꯪ ꯅꯪ ꯈꯣ ꯅꯪꯒꯤ ꯀꯩꯅꯣꯗꯣ ꯈꯨꯈꯨꯝꯗꯣ ꯌꯥꯗ꯭ꯔꯦꯕ
ꯍꯣꯏ ꯈꯪꯗꯦ ꯑꯁ
ꯈꯔꯥꯒ
ꯎꯝ
ꯑꯩꯣꯏꯕꯨꯈ
ꯅꯪ ꯐꯔꯁꯦ ꯑꯗꯨꯗꯤ
ꯑꯝ ꯎꯝ ꯐꯅꯗꯨꯝ ꯐꯥꯔꯦ
ꯎꯝ